ꯍꯜꯂꯣ ꯍꯣꯏ꯫
ꯅꯪꯁꯨ ꯋꯥꯔꯤ ꯅꯨꯡꯉꯥꯏꯕ ꯅꯣꯏꯒꯤ꯫ ꯅꯪꯅ ꯀꯔꯤ ꯇꯧꯔꯤꯉꯩꯒꯤ ꯋꯥꯔꯤ ꯏꯔꯛꯑꯣꯅꯦ ꯋꯥꯔꯤ ꯅꯨꯡꯉꯥꯏ ꯅꯨꯡꯉꯥꯏꯕ꯫
ꯑꯩꯒꯤ ꯅꯨꯡꯉꯥꯏꯕ ꯍꯥꯏꯁꯦ꯫ ꯑꯍꯥꯝ꯫
ꯋꯥꯔꯤ ꯂꯩꯇ꯭ꯔꯕꯣ꯫
ꯈꯟꯕ ꯊꯣꯛꯇ꯭ꯔꯕꯣ ꯅꯪꯁꯦ꯫
ꯋꯥꯔꯤꯁ꯫
ꯅꯣꯏꯗꯤ ꯅꯨꯡꯊꯤꯟꯗ ꯇꯨꯝꯕꯁꯦ ꯀꯣꯛ ꯉꯥꯎꯗ꯭ꯔꯣ꯫
ꯑꯥꯍꯥ ꯑꯩ ꯉꯥꯎꯗꯦ ꯉꯥꯎꯗꯦꯕ꯫
ꯌꯥꯝ ꯐꯩꯌꯦꯅ ꯑꯩꯗꯤ ꯅꯨꯡꯊꯤꯟꯗ ꯇꯨꯝꯕꯗꯤ ꯀꯣꯛ ꯉꯥꯎꯋꯦ꯫
ꯑꯣ ꯑꯣ ꯍꯣꯏ ꯑꯗꯨꯝ ꯑꯗꯨꯒꯨꯝꯕꯁꯨ ꯂꯩꯕꯅꯤꯗ꯫ ꯃꯔꯛ ꯃꯔꯛꯗꯤ ꯑꯗꯨꯝ ꯌꯥꯎꯋꯦ꯫ ꯅꯤꯇꯤꯒꯤꯗꯒꯤ ꯉꯥꯎ ꯃꯔꯛ ꯃꯔꯛꯇ ꯑꯗꯨꯝ ꯀꯣꯛ ꯆꯤꯛꯄ ꯅꯨꯃꯤꯠꯁꯨ ꯑꯗꯨꯝ ꯌꯥꯎꯌꯦ꯫ ꯅꯨꯡꯊꯤꯜꯗ ꯇꯝꯕꯩꯗꯤꯀꯣ꯫ ꯅꯤꯇꯤꯒꯤꯗꯤ ꯑꯗꯨꯃꯥꯏ ꯇꯧꯗꯦꯗ ꯇꯨꯝꯃꯁꯤ꯫ ꯃꯥꯔꯛ ꯃꯥꯔꯛ ꯇꯥꯕꯨꯗꯤ ꯍꯣꯏ꯫
ꯇꯧꯋꯦꯀꯣ꯫
ꯎꯝ꯫
ꯅꯍꯥꯟꯗꯤ ꯑꯩꯗꯣ ꯀꯩꯅꯣ ꯇꯧꯕꯅꯦꯕ꯫ ꯑꯩ ꯍꯧꯖꯤꯛ ꯏꯆꯦꯒꯤ ꯃꯐꯝꯗ ꯆꯪ ꯀꯣ ꯑꯩꯗꯤ꯫ ꯑꯥ ꯅꯨꯡꯗꯥꯡ ꯑꯗꯨ ꯅꯨꯡꯊꯤꯟ ꯇꯨꯝꯕꯗꯤ ꯍꯦꯛꯇ ꯃꯪꯂꯥꯛꯅꯕꯗꯣ ꯈꯪꯉꯦꯀꯣ ꯑꯗꯨꯃꯥꯏꯅ ꯇꯧꯒꯦ ꯑꯗꯨꯝ ꯃꯥꯡꯗꯒꯨꯝꯕ ꯑꯗꯨꯃꯥꯏꯅ ꯇꯧꯒꯦ ꯇꯧꯋꯦꯕ ꯍꯦꯛ ꯍꯦꯛ꯫ ꯀꯣ ꯑꯗꯨꯒꯤ ꯑꯩꯅ꯫ ꯑꯥ ꯑꯗꯨꯝ ꯀꯩꯅꯣ ꯇꯧꯕ ꯍꯦꯛꯇ ꯇꯨꯝꯕꯗꯣ ꯇꯟꯕ꯫
ꯑꯥ꯫
ꯑꯗꯨꯒꯤꯅꯤ ꯑꯩꯅ ꯕꯣꯜ ꯀꯌꯥꯃꯨꯛ ꯌꯦꯡꯉꯁꯨ ꯅꯨꯡꯊꯤꯟꯗ ꯇꯨꯝꯅꯅꯤꯡꯉꯥꯏ ꯍꯣꯠꯅꯕꯗ ꯋꯥꯕꯁꯤꯗꯤ꯫
ꯑꯁ꯫ ꯅꯨꯡꯊꯤꯟꯗ ꯇꯨꯝꯃꯁ ꯍꯣꯏ ꯈꯪꯗꯦ ꯁꯥꯔꯗꯤ ꯇꯨꯝꯕ ꯅꯨꯡꯉꯥꯏꯇꯦ ꯅꯠꯇ꯭ꯔꯗꯤ ꯑꯗꯨꯝ꯫ ꯇꯨꯝꯃꯦ ꯑꯗꯨꯝ ꯇꯨꯝꯕ ꯌꯥꯏꯌꯦꯗ꯫
ꯅꯪꯅ ꯂꯩꯕ ꯃꯐꯝꯗꯨ ꯁꯥꯕ꯭ꯔꯣ ꯏꯪꯕ꯭ꯔꯣ ꯀꯃꯥꯏꯅ ꯇꯧꯕ꯭ꯔꯣ꯫
ꯎꯝ ꯉꯁꯤꯕꯨꯗꯤ ꯑꯗꯨꯝ ꯏ
ꯑꯗꯨꯝ ꯏ
ꯅꯨꯡꯉꯥꯏꯌꯦ ꯆꯥꯡꯗ ꯂꯩꯌꯦ꯫
ꯑꯗꯨ ꯅꯍꯥꯟꯒꯨꯝꯕꯗꯤ ꯑꯗꯨꯝ ꯁꯥꯕ꯭ꯔꯣ ꯍꯥꯏꯕ꯫
ꯍꯣꯏ꯫ ꯅꯍꯥꯟꯒꯨꯝꯕꯁꯦ ꯍꯣꯏ ꯑꯗꯨꯝ ꯁꯥꯏꯌꯦ꯫ ꯑꯩꯈꯣꯏꯒꯤꯗꯣ ꯑꯞ ꯏꯁꯇꯤꯌꯥꯔꯗ ꯂꯩꯕꯅꯤꯅ ꯃꯊꯛꯇꯤ ꯇꯤꯟ꯫
ꯇꯤꯟ꯫
ꯇꯤꯟꯅꯦꯕ꯫
ꯑꯝ
ꯑꯩꯈꯣꯏꯗꯤ ꯑꯩꯈꯣꯏꯗꯤ꯫ ꯎꯝ ꯇꯧꯕꯅꯦ ꯑꯩꯈꯣꯏꯗꯤꯀꯣ꯫
ꯎꯝ
ꯑꯗꯨꯝ ꯑꯩꯈꯣꯏꯅ ꯑꯩꯈꯣꯏꯒꯤꯗꯤ ꯇꯤꯟꯅꯗꯤ ꯈꯣꯞꯇꯦ ꯆꯦꯛꯅꯗꯤ ꯁꯥꯏꯑꯕ ꯑꯗꯨꯕꯨ ꯀꯩꯅꯣ ꯑꯗꯨꯝ ꯅꯨꯡꯁꯤꯠ ꯂꯥꯛꯄꯗꯣ ꯅꯨꯡꯁꯤꯠꯇꯣ ꯑꯗꯨꯝ ꯁꯥꯕ ꯅꯨꯡꯁꯤꯠ ꯂꯥꯛꯄꯗꯣ ꯈꯪꯕ꯭ꯔꯥ
ꯍꯣꯏ
ꯑꯗꯨꯝ ꯍꯥꯏ ꯅꯥꯍꯟꯁꯨ ꯑꯩ ꯀꯔꯤ ꯅꯨꯃꯤꯠꯇꯅꯣ ꯀꯧꯏ ꯑꯩꯈꯣꯏ ꯏꯆꯦ ꯍꯣꯏꯅꯤꯗꯣ
ꯎꯝ
ꯑ ꯑꯁ ꯉꯁꯤꯗꯤ ꯏꯆꯦꯁꯨ ꯃꯥꯁꯨ ꯑꯣꯖꯥ ꯑꯣꯏꯕꯅꯦꯕ ꯑ ꯋꯥꯔꯦ ꯉꯁꯤ ꯆꯦꯡ ꯉꯟꯅ ꯇꯨꯝꯈ꯭ꯔꯁꯦ ꯍꯥꯏꯅ ꯑꯩꯁꯦ ꯑꯩꯣꯏ ꯇꯔꯨꯛ ꯅꯤꯄꯥꯟꯃꯨꯛꯕ ꯇꯨꯝꯃ ꯃꯥꯜꯂꯦ
ꯎꯝ
ꯇꯨꯝꯃꯒ ꯑꯩꯈꯣꯏꯅꯤꯗꯤ ꯐꯦꯟꯁꯦ ꯑꯗꯨꯝ ꯊꯔ ꯇꯨꯝꯃꯦꯕ
ꯑꯝ
ꯄꯨꯡ ꯅꯤꯄꯥꯟꯅ ꯇꯨꯝꯃꯒ ꯍꯦꯛꯇ ꯁꯥꯒꯠꯂꯛꯄ
ꯎꯝ
ꯑ ꯇꯨꯝꯕ ꯌꯥꯗꯕꯅꯦ ꯈꯨꯠꯁ ꯑꯩꯗꯤ ꯀꯞꯅꯤꯡꯕ ꯐꯥꯎꯔꯕꯅꯦ ꯁꯥꯃꯟꯗꯅꯀꯣ ꯗꯨꯒꯤ ꯏꯆꯦꯒ ꯑꯩꯗꯤ ꯏꯆꯣꯏꯗꯣ ꯇꯨꯝꯃꯒ ꯂꯩꯕ꯭ꯔꯥ ꯍꯥꯏꯅ ꯑꯩꯅ ꯏꯆꯦ ꯏꯆꯦ ꯍꯥꯏꯅ ꯀꯧꯕ ꯃꯥꯗ ꯃꯤꯠ ꯃꯥ ꯃꯥꯗ ꯃꯥꯁꯨ ꯁꯥꯃꯟꯕ ꯌꯥꯔ ꯂꯩꯔꯝꯃꯦ ꯍꯥꯏꯅ ꯀꯔꯤꯒꯤꯅꯣ ꯅꯪꯗꯤ ꯁꯥꯔꯁꯨ ꯑꯩꯉꯣꯟꯗ ꯍꯥꯏꯗꯦ ꯍꯥꯏꯔ ꯃꯥꯗꯤ ꯅꯉꯣꯟꯗ ꯍꯥꯏꯔꯒ ꯏꯪꯁꯨ ꯏꯪꯉꯣꯏꯗꯕꯗꯨꯕꯨ ꯍꯥꯏꯕ ꯁꯥꯕ ꯌꯥꯝ ꯅꯣꯛꯅꯤꯡꯉꯦ ꯁꯃꯥꯟ ꯃꯒꯦ
ꯅꯣꯏꯗꯤ ꯐꯦꯟ ꯊꯥꯔꯒ ꯇꯨꯝꯕꯗꯣ ꯀꯣꯛꯆꯤꯠ ꯋꯥꯅꯂꯦ
ꯑꯩꯅ ꯅꯍꯥꯟ ꯑꯩꯅ ꯎ ꯑꯥ ꯆꯤꯡꯂꯣꯝꯗ ꯃꯇꯝꯗꯤ ꯐꯦꯟ ꯊꯥꯕꯗꯣ
ꯎꯝ
ꯑꯗꯨꯝ ꯀꯣꯛ ꯉꯥꯎꯔꯝꯃꯦꯕꯀꯣ ꯀꯣꯛ ꯆꯤꯛꯄ ꯀꯣꯛ ꯉꯥꯎꯕ ꯇꯧꯔꯝꯃꯦ ꯑꯗꯨꯕꯨ ꯑꯩꯅ ꯂꯩꯕ ꯃꯐꯝꯗꯤ ꯑꯗꯨꯝ ꯁꯥꯏꯌꯦꯕ
ꯎꯝ
ꯀꯥ ꯍꯦꯟꯅꯗꯤ ꯁꯥꯗꯦ ꯑꯗꯨ ꯑꯣꯏꯔꯁꯨ ꯑꯗꯨꯝ ꯁꯥꯕꯕꯨꯗꯤ ꯁꯥꯏꯌꯦꯕ ꯑꯗꯨꯒꯤ ꯐꯦꯟ ꯊꯥꯔꯁꯨ ꯌꯥꯝꯅ ꯀꯣꯛ ꯆꯤꯛꯄꯗꯤ ꯇꯧꯗꯦ ꯑꯃꯨꯛꯀ ꯌꯥꯝ ꯐꯩꯌꯦ ꯑꯗꯨꯔꯣꯝꯗ ꯍꯥꯏꯔꯗꯤ
ꯑꯩꯗꯤ ꯁꯥꯔꯁꯨ ꯐꯦꯟ ꯊꯥꯔꯒ ꯇꯨꯡ ꯀꯣꯛ ꯆꯤꯛꯄꯗ ꯌꯥꯗꯕ ꯁꯥꯔꯁꯨ ꯐꯦꯟ ꯊꯥꯔꯒ ꯑꯗꯨꯝ ꯍꯧꯒꯠꯂꯤꯇꯣꯟ ꯐꯨꯟꯕꯒꯨꯝꯕ ꯑꯗꯨꯝ ꯀꯣꯛ ꯆꯤꯛꯄꯗꯣ
ꯇꯧꯕꯅꯦ ꯍꯣꯏ ꯃꯤ ꯍꯣꯏ
ꯑ ꯐꯦꯟꯁꯦ ꯁꯨꯋꯥꯏ ꯍꯩꯅꯗꯦꯗ ꯑꯗꯨꯝ ꯖꯁ ꯇꯨꯝꯗꯕꯤꯗ ꯐꯝꯕꯕꯨꯗꯤ ꯑꯗꯨꯝ ꯀꯥꯏꯗꯦꯀꯣ
ꯍꯨꯝ
ꯇꯨꯝꯃꯒ ꯊꯥꯕꯗꯣ
ꯖ ꯎꯝ
ꯅꯨꯡꯉꯥꯏ ꯑꯗꯨꯅ ꯁꯥꯔꯁꯨ ꯅꯨꯡꯊꯤꯟꯗ ꯇꯨꯝꯕ ꯁꯥꯔꯁꯨ ꯑꯗꯨꯝ ꯐꯦꯟ ꯊꯥꯔꯤ ꯇꯨꯝꯃꯤꯅꯤ
ꯑꯩꯍꯦ ꯅꯪꯗꯤ ꯌꯥꯝ ꯉꯝꯃꯦ ꯑꯩꯗꯤ ꯍꯥꯏꯗꯤ ꯑꯩꯗꯤ ꯑꯗꯨꯝ ꯁꯥꯕꯗꯣ
ꯑꯥ
ꯄꯥꯛ ꯈꯥꯡꯕ ꯉꯝꯗꯦꯕꯀꯣ
ꯍꯥ
ꯑꯗꯨꯝ ꯈꯥꯡꯕ ꯉꯝꯗꯕꯒꯤ ꯑꯗꯨꯝ ꯋꯥꯔꯁꯨ ꯋꯥꯂ ꯂꯦꯜꯂ ꯂꯩ ꯍꯥꯏꯇꯥꯔꯦ ꯁꯥꯔꯁꯨ ꯍꯥꯏꯗꯤ ꯐꯦꯟ ꯑꯗꯨꯝ ꯁꯥꯔꯒ ꯑꯗꯨꯝ ꯀꯣꯛꯇꯤ ꯀꯥ ꯍꯦꯟꯅꯗꯤ ꯆꯤꯛꯄ ꯑꯣꯏꯗ꯭ꯔꯁꯨ ꯁꯥꯕꯅ ꯍꯦꯟꯕꯒꯤꯀꯣ ꯑꯦ ꯀꯣꯛ ꯆꯤꯛꯑꯁꯨ ꯏꯪꯕꯗꯣ ꯏꯪꯉꯗꯤ ꯍꯥꯏꯅ ꯊꯥꯔꯤꯅꯦ ꯄꯥꯏ ꯂꯩꯦꯃꯟꯗꯕꯩꯒꯤ
ꯍꯥꯏꯥꯏ ꯇꯧꯕꯁꯨ ꯂꯩꯕꯅꯤꯗ
ꯎꯝ ꯅꯪ ꯃꯄꯥꯟꯗ ꯂꯩꯔꯣ ꯃꯅꯨꯡꯗ ꯂꯩꯔꯣ
ꯎ ꯃꯄꯥꯟꯗ ꯂꯩꯌꯦ
ꯅꯣꯏꯔꯣꯃꯤꯠ ꯊꯥꯒ ꯎꯗ꯭ꯔꯣ
ꯎꯗꯕ
ꯑꯣ ꯑꯩꯈꯣꯏ ꯂꯩꯃꯤ ꯑꯩꯈꯣꯏ ꯑꯩꯅ ꯂꯩꯕꯔꯣꯝꯁꯨ ꯊꯥꯗꯤ ꯎꯗꯦ
ꯍꯣꯏ ꯆꯞ ꯃꯥꯟꯅꯔꯝꯃꯤ
ꯂꯩꯕꯗꯣ
ꯍꯥ
ꯃꯐꯝꯗꯣ ꯃꯥꯟꯅꯔꯝꯅꯤ ꯍꯥꯏꯕ꯭ꯔꯣ
ꯎꯀ
ꯎ ꯑꯣ ꯅꯪꯅ ꯂꯩꯕꯔꯣꯝꯗꯣ ꯅꯪꯅ ꯂꯩꯕꯗꯣ ꯀꯔꯤ ꯌꯥꯝꯕ꯭ꯔꯣ ꯍꯥꯏꯗꯤ ꯀꯔꯤꯅ ꯍꯦꯟꯅ ꯀꯔꯤ ꯍꯦꯟꯅ ꯌꯥꯝꯕ꯭ꯔꯣꯕ ꯑꯩꯅ ꯂꯩꯕꯔꯣꯝꯗꯤꯦ ꯖꯨꯕꯤ ꯌꯥꯝꯃꯦꯕꯀꯣ
ꯎꯝ ꯑꯣ ꯆ ꯌꯥꯃꯤ
ꯍꯥꯥ
ꯌꯥꯝꯃꯦꯕ
ꯎꯆꯦꯛ ꯌꯥꯝꯃꯦ ꯑꯗꯨ ꯖꯨꯕꯤꯒꯨꯝꯕ ꯌꯣꯟꯗ꯭ꯔꯣ ꯖꯨꯕꯤꯒꯨꯝꯕ ꯍꯣꯡꯕ꯭ꯔꯣ
ꯎ ꯍꯣꯏ
ꯍꯨꯡꯉ
ꯍ ꯍꯂ
ꯑꯣ ꯑꯩꯅ ꯂꯩꯕꯔꯣꯝꯗꯤ ꯖꯨꯕꯤꯗꯣ
ꯎꯝ
ꯑꯗꯨꯝ ꯌꯥꯝꯃꯦꯕ
ꯀꯌꯥ ꯀꯌꯥꯅꯗꯤ ꯍꯥꯏꯕꯁꯦ ꯀꯌꯥ ꯀꯌꯥꯗ ꯌꯣꯟꯕ꯭ꯔꯣ
ꯑꯗꯨꯕꯨꯗꯤ ꯎꯆꯦꯛ ꯃꯈꯣꯜꯂꯣ ꯅꯪꯛ ꯅꯪꯒꯤ ꯃꯆꯥ ꯇꯥꯔꯤꯗꯣ ꯒꯔꯤ ꯃꯈꯣꯜꯂꯣ ꯎꯆꯦꯛ ꯀꯣ
ꯍꯣꯏꯁꯦꯃ
ꯑꯣ ꯌꯥꯝ ꯐꯩꯌꯦꯅꯦ ꯎꯆꯦꯛ ꯇꯥꯕꯗꯣ ꯅꯨꯡꯁꯤꯕꯅꯦ ꯎꯆꯦꯛꯒꯨꯝꯕ ꯇꯥꯕꯁꯨ
ꯑ
ꯑꯩꯈꯣꯏꯔꯣꯝꯗꯤ ꯖꯨꯕꯤ ꯑꯩ ꯑꯩ ꯏꯅꯥꯗ ꯒꯥꯔꯤ ꯃꯈꯣꯟ ꯇꯥꯗ꯭ꯔꯣ
ꯇꯕꯤꯗꯣ ꯍꯣꯏ ꯁꯤꯁꯀꯣ ꯑꯦ ꯑ ꯍ ꯆꯤꯛꯅꯒꯦ ꯌꯦ ꯐ
ꯍꯣꯏ ꯑꯩꯅ ꯃꯊꯛꯇ ꯅꯪꯒꯤꯗꯤ ꯌꯦꯟ ꯅꯨꯡꯁꯤ ꯅꯨꯡꯁꯤꯕꯒꯤ ꯃꯈꯣꯏ ꯇꯥꯕ ꯃꯥꯂꯦ
ꯍꯣꯏ
ꯌꯦꯗ ꯑꯗꯨ ꯅꯨꯡꯁꯤꯔꯤꯅꯦꯗꯣ
ꯍꯣꯏ
ꯍꯥ ꯁꯥꯕꯗꯣ ꯁꯥꯕꯗꯣ ꯁꯤꯒꯦ ꯇꯧꯔꯦ ꯉ ꯁꯤꯁꯦ ꯑꯩ ꯏꯔꯨꯁꯨ ꯏꯔꯨꯗ꯭ꯔꯤ ꯍꯧꯖꯤꯛ ꯆꯠꯂꯂꯨꯗꯣꯏꯅꯤ ꯁꯝꯃꯟꯕꯒꯤ
ꯍꯣꯏ ꯅꯨꯡꯗꯥꯡꯗꯤ ꯏꯔꯨꯕꯅ ꯅꯨꯡꯉꯥꯏꯕꯅꯦꯗ
ꯍꯣꯏ ꯑꯩꯒꯤ ꯅꯨꯡꯗꯥꯡꯗ ꯑꯅꯤꯔꯛ ꯑꯍꯨꯝꯔꯛ ꯃꯔꯤꯔꯛ ꯂꯨꯕꯁꯨ ꯌꯥꯎꯕꯅꯦ ꯁꯥ ꯑꯩꯗꯤ ꯁꯥꯕ ꯍꯥꯏꯕꯁꯦ ꯏꯁꯥꯗꯁꯨꯨꯍꯩ ꯍꯩꯅꯗꯦꯕ ꯑꯗꯨ ꯌꯥꯝ ꯅꯨꯡꯉꯥꯏ ꯃꯤꯗꯤ ꯑꯗꯨꯝ ꯑꯃꯛ ꯂꯨꯈꯗꯤ ꯂꯨꯗꯦꯅ
ꯎꯝ
ꯑꯩꯗꯤ ꯍꯦꯛꯇ ꯎꯏꯔꯒ ꯂꯨꯅꯤꯡꯕꯗꯣ
ꯑꯗꯨꯅꯦ ꯃꯥꯕꯨꯗꯤ ꯐꯤꯗꯕꯨ ꯀꯔꯤꯗꯕꯨ ꯍꯣꯏ
ꯁꯥꯕꯁꯤꯗꯤ
ꯉꯝꯗꯦ ꯑꯁ ꯋꯥꯏꯑꯦ
ꯍꯣꯏ ꯀꯨꯏꯗ꯭ꯔꯦꯗ ꯋꯤꯟꯇꯔ ꯆꯪꯒꯗꯕꯁꯨ ꯍꯥꯐ ꯏꯌꯥꯔꯗꯤ ꯆꯠꯈ꯭ꯔꯦꯗꯅ
ꯑꯗꯨ ꯍꯣꯏ ꯑꯗꯨꯕꯨꯗꯤ ꯀꯩꯁꯨ ꯅꯠꯇ꯭ꯔꯦꯗ ꯀꯩꯁꯨ ꯑꯗꯨꯕꯨꯗꯤ ꯀꯩꯁꯨ ꯇꯧꯔꯣꯏꯗ
ꯎꯝ
ꯏꯪ ꯑꯁꯤ ꯑꯩꯅ ꯂꯩꯕ ꯃꯐꯝꯗꯤ ꯏꯪꯕ ꯍꯥꯏꯔꯁꯨ ꯀꯥ ꯍꯦꯟꯅ ꯏꯪꯕꯗꯣ ꯃꯐꯝ ꯑꯣꯏꯗꯦꯕ ꯍꯣꯏ ꯏꯪꯅꯤ ꯍꯥꯏꯔꯁꯨ ꯌꯥꯝꯅ ꯏꯪꯕ ꯃꯐꯝ ꯅꯠꯇꯦꯕ ꯑꯗꯨꯝ ꯁꯥꯔꯤ ꯁꯥꯔꯤ ꯇꯧꯕꯗꯣ
ꯍꯣꯏ
ꯑꯗꯨ ꯃꯐꯝꯅꯦꯕ ꯀꯥ ꯍꯦꯟꯅ ꯏꯪꯉꯤ ꯍꯥꯏꯕ ꯂꯩꯇꯦ ꯑꯩ ꯌꯥꯝ ꯇꯜꯂꯦ
ꯀꯩꯗꯧꯔꯤꯅꯣ ꯅꯪꯗꯤ
ꯍꯧꯖꯤꯛꯇꯤ ꯔꯨꯝꯗ ꯑꯃꯨꯛ ꯆꯪꯒꯔꯦ
ꯃꯄꯥꯟꯗꯅ ꯏꯪꯉꯒ ꯂꯩꯕ ꯅꯨꯡꯉꯥꯏꯇ꯭ꯔꯣꯅꯦ
ꯑꯁ ꯀꯥꯡ ꯌꯥꯝꯃꯟꯕꯩ
ꯍꯣꯏ ꯀꯥꯡ ꯍꯣꯏ ꯀꯥ ꯑꯩꯗꯤ ꯀꯥꯡ ꯌꯥꯝꯕꯗꯤ ꯐꯤ ꯑꯃ ꯄꯥꯏꯔꯦ ꯍꯦꯛꯇ ꯑꯗꯨꯃꯥꯏꯅ ꯇꯧꯧꯕ ꯅꯨꯡꯉꯥꯏꯕꯅꯦ ꯀꯥꯡꯗꯣ ꯐꯤꯗꯁꯨ ꯐꯤꯔꯒ ꯐꯤꯅ ꯁꯥꯟꯂꯛꯑꯣ ꯅꯨꯡꯉꯥꯏ ꯑꯗꯨꯝ
ꯑꯩꯗꯤ ꯐꯤꯅ ꯑꯗꯨꯝ ꯁꯥꯟꯅꯩꯌꯦꯕꯀꯣ
ꯑꯥ
ꯀꯥꯡ ꯌꯥꯝꯕꯁꯤꯡꯗꯤ ꯑꯗꯨꯝ ꯂꯣꯏꯅ ꯇꯥꯟꯊꯣꯛꯄꯅꯦꯕ
ꯑꯗꯨ ꯑꯗꯨꯒꯤꯔꯣꯝꯒꯤ ꯍꯥꯏꯔꯗꯤ ꯅꯨꯡꯉꯥꯏꯌꯦ ꯀꯥ ꯍꯦꯟꯅ ꯋꯥꯕ ꯑꯣꯏꯗꯦ
ꯍꯥꯥ ꯍꯥ ꯍꯧꯖꯤꯛꯇꯤ ꯅꯨꯡꯗꯥꯡ ꯑꯣꯏꯕꯩ ꯈꯔ ꯈꯔꯗꯤ ꯏꯪꯕ ꯍꯧꯔꯦ ꯅꯨꯡꯉꯥꯏꯔꯦ
ꯎꯝ ꯎꯝ ꯃ ꯀꯣꯏ ꯅꯅꯨꯡꯉꯥꯏ ꯟꯇꯔ ꯇꯨꯝꯕ ꯀꯥꯟꯗꯒꯨꯝꯕ ꯇꯨꯝꯕꯁꯨ ꯐꯖꯅ ꯇꯨꯝꯕ ꯅꯨꯡꯉꯥꯏ
ꯍꯣꯏ ꯍꯣꯏ ꯑꯩꯁꯨꯅꯦ ꯑꯗꯨꯝ ꯋꯤꯟꯇꯔꯁꯦꯀꯣ
ꯎꯝ
ꯇꯨꯝꯕ ꯅꯨꯡꯉꯥꯏꯕ ꯆꯥꯡ ꯍꯥꯏꯕꯁꯦ ꯑꯌꯨꯛꯇ ꯍꯧꯒꯠꯄ ꯌꯥꯝ ꯊꯜꯂꯦꯕ
ꯑꯥ
ꯇꯣꯝ ꯇꯨꯝꯂꯒ ꯂꯩꯅꯤꯡꯗ꯭ꯔꯥ
ꯍꯣꯏ
ꯑꯩꯁꯨ ꯑꯗꯨꯃꯥꯏꯅ ꯇꯧꯋꯦ ꯑꯩꯈꯣꯏ ꯄꯇꯟꯕꯒꯤ ꯑꯗꯨꯝ ꯇꯨꯝꯔꯒ ꯂꯩꯕ
ꯑ ꯋꯤꯟꯇꯔ ꯆꯪꯕ ꯅꯨꯡꯉꯥꯏꯔ ꯍꯥꯏꯕꯁꯦ ꯑꯁ ꯈ꯭ꯔꯤꯁꯃꯥꯁꯀꯤ ꯕꯤꯠꯇ ꯂꯩꯕꯗꯨꯅꯦ ꯅꯨꯡꯉꯥꯏꯕꯁꯦ
ꯍꯣꯏ ꯑꯗꯨꯅꯤ ꯑꯩ ꯍꯧꯖꯤꯛ ꯑꯩꯈꯣꯏ ꯌꯨꯝꯒꯤ ꯃꯅꯥꯛꯇ ꯄꯥꯈꯪ ꯄꯥꯈꯪ ꯍꯥꯏꯕ꯭ꯔꯥ ꯀꯔꯤ ꯍꯥꯏꯕ꯭ꯔꯥ ꯃꯄꯥꯁꯤꯡꯅꯗꯤ ꯈꯪꯗꯦ ꯑꯅꯤ ꯑꯍꯨꯝ ꯃꯔꯤ ꯃꯉꯥ ꯂꯩꯌꯦꯕ
ꯑꯥ
ꯀ
ꯑꯣ ꯊꯕꯛ ꯇꯧꯔꯒ
ꯀ꯭ꯔꯤ ꯍꯥꯏꯕ
ꯊꯕꯛ ꯇꯧꯕ ꯃꯤ ꯊꯕꯛ ꯇꯧꯕ ꯃꯤ ꯑꯣꯏꯕꯒꯤꯔ ꯍꯪꯉ
ꯀ ꯑꯗꯨꯗꯤ ꯈꯪꯗꯦ ꯑꯗꯨ ꯑꯩꯈꯣꯏ ꯑꯗꯨꯝ ꯑꯩꯒꯤ ꯑꯞꯆꯦꯔꯗꯒꯤ ꯎꯕ ꯋꯥꯅꯤꯅ ꯑꯗꯨꯗꯤ ꯑꯩꯁꯨ ꯀꯥꯅ ꯍꯦꯟꯅ ꯈꯪꯗꯦ ꯃꯤ ꯏꯃꯥꯟꯅꯕꯤꯅ ꯑꯃ ꯍꯥꯏꯕ ꯃꯥꯜꯂꯌꯦ ꯑꯩꯈꯣꯏ ꯌꯥꯝ ꯁꯥꯔꯗꯤꯀꯣ ꯌꯥꯝ ꯁꯥꯔꯗꯤ ꯏꯁꯤꯡ ꯑꯁꯥꯕ ꯊꯛꯑꯣ ꯏꯪꯉꯦ ꯍꯥꯏ ꯑꯗꯨꯕꯨ ꯆꯨꯝꯕꯖꯥꯠꯂꯣ
ꯈꯪꯉꯦꯔ ꯑꯗꯨꯕꯨꯗꯤ
ꯏꯃꯥꯟꯅꯕꯤꯅ ꯍꯥꯏꯗ ꯑꯩꯅ ꯑꯦ ꯑꯗꯨꯗꯤ ꯊꯥꯆꯗꯦ ꯈꯣꯠꯇꯦ ꯑꯗꯨ ꯀꯃꯥꯏꯅ ꯁꯥꯕ ꯀꯥꯟꯗ ꯏꯪꯕ ꯊꯥꯛꯑꯒꯦ ꯀꯃꯥꯏ ꯏꯪꯕ ꯐꯈꯤꯔꯣꯏꯔꯦ ꯑꯁꯦꯡꯕꯗꯤ ꯅꯪ ꯇꯧꯔꯦ ꯇꯧꯕꯔ ꯇꯧꯗ꯭ꯔꯒ ꯑꯩꯉꯣꯟꯗ ꯑꯗꯨꯃꯥꯏ ꯍꯥꯏꯒꯅꯨ ꯍꯥꯏꯉꯦꯕ ꯑꯩꯉꯣꯟꯗ
ꯍꯣꯏ ꯈꯪꯅꯤꯩꯀꯣ ꯊꯥꯖꯒꯗꯧꯕꯁꯨ ꯂꯩꯌꯦ ꯍꯥꯏꯕꯗꯤ ꯔꯥꯖꯁꯊꯥꯟꯒꯨꯝꯕ ꯁꯥꯎꯠ ꯏꯟꯗꯤꯌꯥꯒꯨꯝꯕ ꯂꯩꯕꯁꯤꯡꯗꯣ ꯑꯗꯨꯝ ꯊꯥꯒꯠꯂꯦꯗꯅ ꯃꯣꯏꯗꯤ ꯁꯥꯕꯀꯥꯟꯗ ꯑꯣꯏꯔꯁꯨ ꯑꯁꯥꯕ ꯑꯃꯨꯛ ꯊꯛꯆꯜꯂꯦ ꯑꯣꯏꯔꯝꯃꯁꯨ ꯌꯥ
ꯅꯪꯗꯤ ꯏꯃꯥꯟꯅꯕꯤꯅꯗꯤ ꯍꯥꯏꯌꯦꯕꯀꯣ
ꯑꯥ
ꯑꯗꯨꯒꯨꯝꯕ ꯅꯪ ꯑꯩꯅ ꯌꯥꯝ ꯁꯥꯏꯌꯦ ꯁꯥꯏ ꯍꯥꯏꯕ ꯌꯥꯏ ꯑꯗꯨ ꯌꯥꯝ ꯁꯥꯔꯗꯤ ꯊꯛꯎꯅꯦ ꯊꯛꯑꯒ ꯌꯦꯡꯉꯨꯅꯦ ꯈꯣꯠꯂꯨꯅꯦ ꯍꯥꯏꯕꯅꯦꯕ ꯑꯩꯉꯣꯟꯗ
ꯑꯥ
ꯑꯗꯨꯒꯤ ꯑꯩꯗꯤ ꯑꯁ ꯀꯔꯤ ꯑꯩ ꯍꯥꯏꯗꯤ ꯍꯣꯏ ꯑꯗꯨꯝ ꯆꯨꯝꯗꯤ ꯆꯨꯝꯔꯝꯅꯤ ꯍꯥꯏꯔꯁꯨ